ꯍꯜꯂꯣ ꯎꯝ
ꯍꯜꯂꯣ
ꯇꯥꯌꯦ
ꯑꯣ ꯅꯪ ꯈꯣꯟꯖꯦꯜꯗꯣ ꯌꯥꯝ ꯄꯤꯛꯏ
ꯍꯥꯥ
ꯅ ꯈꯣꯟꯖꯦꯜꯗꯣ ꯌꯥꯝ ꯄꯤꯛꯑꯦꯕ
ꯎꯝ ꯌꯥꯝ ꯀꯟꯅ ꯇꯥꯗꯦ
ꯀꯗꯥꯏꯗ ꯂꯩꯒꯦ ꯅꯪꯕꯣ
ꯌꯨꯝꯗ ꯂꯩꯗ
ꯎꯝ ꯈꯪꯗꯦ ꯑꯩꯁꯦ ꯉꯁꯤꯁꯦ ꯏꯁꯄꯥꯏꯁꯤ ꯈꯔ ꯌꯥꯝ ꯆꯥꯕꯩ ꯈꯔꯥ ꯈꯪꯗꯦ ꯄꯨꯛꯁꯦ ꯁꯧꯒꯠꯇꯅ ꯈꯅꯥꯎ ꯅꯥꯕꯅ ꯂꯣꯏꯔꯦ
ꯌꯨꯝ ꯂꯩꯕ꯭ꯔꯣ ꯀꯥꯏ ꯂꯩꯒꯦ
ꯑꯗꯣ ꯇꯥꯕ꯭ꯔꯣ
ꯇꯥꯏꯌꯦ
ꯅꯪꯁꯨꯅꯦ ꯐꯣꯟꯗ
ꯎꯝ
ꯃꯤ ꯑꯇꯣꯞ ꯑꯇꯣꯞꯄꯗ ꯇꯧꯅꯕ ꯇꯧꯔꯣꯕ
ꯎꯝ
ꯗꯤꯁ ꯋꯤꯛꯅ ꯂꯥꯁꯅꯦ ꯍꯥꯏꯕꯅꯦ ꯃꯣꯏ ꯗꯤꯁꯃꯟꯅꯦ ꯍꯥꯏꯔ ꯂꯩꯔꯒ ꯅꯠꯇꯦꯌꯦ ꯗꯤꯁꯋꯤꯛꯅ ꯂꯣꯏꯔꯦꯌꯦ
ꯑꯦꯀꯥꯎꯟꯗꯤ ꯀꯃꯥꯏꯅ ꯇꯧꯕ ꯅꯪꯒꯤ ꯑꯦꯀꯥꯎꯟꯗꯣ ꯄꯤꯗꯦ ꯄꯤꯗꯦꯀꯣ
ꯑꯦꯀꯥꯎꯟ ꯍꯥꯞꯅꯕ ꯃꯐꯝꯗꯣ ꯑꯩ ꯍꯥꯏꯕꯤꯒꯦꯁꯦ ꯍꯣꯔꯦꯟ ꯌꯨ ꯄꯤ ꯑꯥꯏꯒꯤ ꯅꯪꯒꯤꯗꯣ ꯅꯪꯒꯤ ꯖꯤꯄꯦꯗꯣ ꯆꯪꯉꯦꯗꯅ ꯀꯣꯄꯤ ꯇꯧꯔ ꯀꯣꯄꯤ ꯄꯦꯁ ꯇꯧꯔꯒ ꯊꯝꯒꯗꯧꯕ ꯈꯛꯇꯅꯤ ꯏꯅꯥꯎ ꯅꯨꯄꯥꯗꯣꯄꯥꯏ ꯍꯜꯂꯛꯀꯦꯕ
ꯀꯣꯟꯅ ꯇꯧꯔꯁꯦ ꯑꯗꯨꯗꯤ
ꯑꯣ
ꯀꯣꯜꯕꯨ ꯇꯧꯅꯔꯗꯤ ꯑꯗꯨꯝ꯫ ꯌꯥꯏꯗ꯫ ꯄꯩꯁꯥꯗꯤ ꯀꯣꯟꯅ ꯆꯪꯒꯗꯕꯅꯤꯅ ꯃꯥꯡꯉꯣꯏꯗ꯭ꯔ ꯀꯣꯜ ꯇꯧꯕꯤꯔꯒ꯫ ꯎꯝ ꯍꯥꯏꯔꯣ
ꯇꯥꯛꯁ ꯁꯝꯃꯤꯠ ꯇꯧꯕꯗꯣ꯫
ꯀꯔꯤ ꯋꯥ ꯍꯥꯏꯗꯣꯏꯅꯣ꯫
ꯇꯥꯛꯁ ꯇꯥꯛꯁ ꯁꯥꯃꯤꯠ ꯇꯧꯕꯗꯣ꯫
ꯍꯥꯥ
ꯇꯥꯛꯁ ꯁꯝꯃꯤꯠ ꯇꯧꯕꯗꯣ
ꯎꯝ
ꯑꯗꯨꯗꯣ ꯅꯪꯉꯣꯟꯗ ꯊꯧꯔꯛꯄ꯭ꯔꯕ ꯑꯩꯅ ꯅꯪꯉꯣꯟꯗ ꯀꯣꯜ ꯇꯧꯔꯛꯄꯗꯣ ꯂꯥꯛꯇꯕ꯭ꯔꯥ ꯑꯗꯨ ꯅꯪꯅ ꯇꯧꯗꯕꯩꯅꯦꯕ ꯅꯪꯅ ꯇꯧꯔꯀꯥꯟꯗ ꯑꯂꯨ ꯂꯥꯛ ꯑꯥ ꯑꯗꯨ ꯅꯪ ꯑꯝꯇ ꯇꯧꯗ꯭ꯔꯤ ꯑꯗꯨꯒꯤꯅꯤ ꯎꯝ ꯅꯪ ꯑꯝ ꯇꯧꯗ꯭ꯔꯤ ꯑꯗꯨꯏꯅꯦꯕ
ꯎꯝ ꯀꯣꯜ ꯑꯝꯇ ꯇꯧꯗ꯭ꯔꯤ ꯑꯩ ꯀꯅꯥ ꯇꯧꯔꯨꯗꯣꯏꯕ
ꯎꯝ ꯑꯗꯨꯅꯅꯦ ꯑꯁ ꯑꯩꯅ ꯍꯥꯏꯁꯤꯅꯤ ꯍꯧꯖꯤꯛꯅꯦ ꯑꯩ ꯍꯥꯏꯁꯤ ꯍꯧꯖꯤꯛ ꯑꯁꯤꯒꯤ ꯑꯁꯤ ꯑꯦꯀꯥꯎꯟ ꯄꯥꯏꯕꯁꯤꯡꯁꯦ ꯑꯁꯤꯒꯤ ꯑꯦꯞ ꯄꯥꯏꯕꯁꯤꯡꯁꯦ ꯑꯁꯤ ꯃꯁꯦꯟꯁꯤꯅꯦꯕ ꯀꯣꯜ ꯇꯧꯕ ꯌꯥꯕ ꯁꯦ ꯍꯧꯖꯤꯛ ꯅꯪ ꯑꯩ ꯇꯧ ꯌꯥꯔꯦꯅ ꯑꯩ ꯂꯩꯔꯦꯀꯣ ꯑꯩꯒꯤ ꯁꯤ ꯂꯣꯏꯔ ꯀꯥꯟꯗ ꯅꯪ ꯑꯃꯨꯛ ꯇꯧꯔꯛꯈ꯭ꯔꯣꯕ ꯑꯩꯉꯣꯟꯗ ꯑꯩ ꯂꯩ ꯂꯩꯔꯦ ꯒꯦꯊꯥꯎꯗꯥꯏꯂꯨ ꯂꯩꯔꯦ ꯑꯩꯈꯣꯏ ꯏꯌꯥꯝꯕꯗꯨ ꯂꯩꯔꯦ ꯁꯤꯡꯁꯤꯡ ꯂꯩꯔꯦ ꯑꯗꯨꯒ ꯃꯤ ꯑꯃꯗꯣ ꯅꯪ ꯅꯅꯥꯎꯅꯨꯄꯤꯔ ꯀꯅꯥꯔꯣꯝ ꯑꯃ ꯍꯥꯞꯆꯜꯂꯣꯕ ꯑꯗꯨ ꯅꯅꯥꯎꯅꯄꯤꯗ ꯇꯧꯁꯤꯜꯂꯣ ꯌꯥꯔꯦ꯫ ꯋꯥꯔꯤ ꯋꯥꯔꯤ ꯍꯥꯏꯕꯨ ꯌꯥꯝ ꯍꯥꯏꯅꯤꯡꯉꯥꯏ ꯂꯩꯇꯦ ꯑꯗꯨꯝ ꯂꯩꯌꯦꯅ ꯑꯗꯨ ꯑꯗꯨꯝ ꯃꯥꯅꯅꯦ ꯁꯨꯡꯈꯨꯝ ꯈꯨꯝꯗ꯭ꯔꯁꯨ ꯌꯥꯏ ꯍꯥꯏꯑꯕ ꯑꯩ ꯍꯥꯏꯒꯦ ꯅꯕꯥꯅꯤ ꯏꯕꯥꯅꯤ ꯋꯥꯔꯤ ꯁꯥꯟꯅꯕꯗꯅꯦ ꯅꯪꯁꯦ ꯁꯨꯡꯈꯨꯝ ꯈꯨꯝꯗ꯭ꯔꯁꯨ ꯌꯥꯏ ꯍꯥꯏꯑꯕ ꯑꯩ ꯏꯊꯟꯗꯅ ꯑꯗꯨꯝ ꯉꯥꯡꯕꯁꯨ ꯌꯥꯏ꯫ ꯍꯥꯏꯕ
ꯀꯣꯂꯔꯅꯗꯤ ꯉꯥꯡ ꯇꯥꯕꯀꯣ꯫
ꯇꯥꯕ ꯑꯗꯨꯅꯦ ꯑꯗꯨ ꯈꯨꯝꯕ ꯍꯥꯏꯁꯦ ꯁꯨꯡꯃꯨ ꯈꯨꯝꯗꯕꯃꯛ ꯅꯠꯇ꯭ꯔꯁꯨ ꯍꯣꯏ ꯎ ꯑꯥ ꯍꯣꯏ ꯑꯗꯨ ꯇꯧꯋꯦ ꯑꯗꯥ ꯇꯧꯋꯦ ꯋꯥꯔꯤ ꯉꯥꯏꯍꯥꯛ ꯉꯥꯏꯍꯥꯛ ꯁꯥꯕꯗꯣ ꯀꯦꯝ ꯀꯥꯏꯗꯦ ꯀꯩꯅꯣ ꯑꯩꯈꯣꯏꯅ ꯔꯤꯜꯁ ꯌꯦꯡꯉꯀꯥꯟꯗꯗꯤ ꯄꯨꯡꯁꯦ ꯈꯪꯍꯧꯗꯦꯗꯅ ꯒꯦꯝ ꯁꯥꯟꯅꯔ ꯀꯥꯟꯗ ꯅꯪꯁꯨ ꯈꯜꯂꯅ ꯏꯕꯥꯅꯤ ꯒꯦꯝ ꯁꯥꯟꯅꯔꯀꯥꯟꯗ ꯄꯨꯡ ꯕꯥꯔꯣ ꯇꯥꯕ ꯈꯪꯍꯧꯗꯦ ꯄꯨꯡ ꯅꯥꯏꯟꯗꯒꯤꯅ ꯑꯩꯠꯇꯒꯤꯅ ꯁꯥꯟꯅꯕꯁꯦ ꯑꯗꯨꯒ ꯑꯁꯤꯗꯤ ꯃꯤꯅꯤꯠ ꯇꯔꯥ ꯇꯔꯥꯒꯤꯗꯣ ꯀꯥꯏꯗꯦꯕ ꯄꯨꯡ ꯑꯃꯈꯛꯇꯪ ꯀꯥꯏꯊꯣꯛꯄꯗ ꯅꯠꯇ꯭ꯔꯥ ꯌꯥꯝꯕꯒꯨꯝꯗꯤ ꯇꯧꯕꯅꯦꯀꯣ ꯗꯟꯗꯤ ꯑꯃ ꯑꯗꯨꯃꯥꯏꯅ ꯇꯧꯕꯅꯦꯕ ꯑꯗꯨꯒꯤ ꯌꯥꯝꯕ ꯑꯗꯨꯃꯥꯏꯅ ꯇꯧꯋꯦꯕ ꯑꯗꯨꯕꯨ ꯇꯁꯦꯡꯅ ꯍꯥꯏꯔꯗꯤ
ꯑꯦꯌꯥꯔꯄꯤꯁ ꯃꯆꯥ ꯑꯃꯈꯛ ꯍꯥꯞꯄꯒ ꯅꯨꯡꯁꯤꯕꯤ ꯈꯣꯟꯖꯦꯜꯁꯦ꯫ ꯐꯖꯅ ꯇꯥꯗ꯭ꯔꯦ
ꯌꯥꯔꯦ ꯅꯪꯒꯤ ꯀꯅꯣꯗꯣ ꯐꯦꯟ ꯃꯈꯣꯜꯂꯣ ꯌꯥꯔꯦ ꯁꯥꯕꯅꯁꯨ ꯁꯤꯗꯧꯔꯦ ꯇꯥꯔꯕꯣ ꯄ ꯍꯧꯖꯤꯛ ꯛꯇꯤ ꯂꯣꯏꯔꯦ ꯈꯣꯟꯖꯦꯜꯗꯨ ꯆꯥꯎꯅ ꯊꯣꯔꯛꯑꯦ
ꯃꯣꯏ ꯇꯧꯔꯣꯅꯦ
ꯌꯥꯔꯣꯏꯑꯍꯦ
ꯑ ꯑꯦꯍ ꯍꯧꯖꯤꯛ ꯍꯣꯁꯄꯤꯇꯥꯜ ꯇ ꯂ ꯂꯥꯛꯏ
ꯑꯣ ꯂꯦꯔꯕꯣ
ꯂꯩ ꯑꯩ ꯂꯦ ꯎꯝ ꯂ ꯇ꯭ꯔꯦ ꯑꯩꯈꯣꯏ ꯃꯃꯥ ꯑꯣꯏꯅ ꯊꯝꯂꯝꯃꯤ
ꯑꯩꯗꯤ ꯅꯪꯂ ꯂꯦꯛ ꯇꯧꯕ ꯃꯥꯜꯂꯨꯕ
ꯑꯕꯨꯡ ꯄꯣꯅꯤꯦꯝꯒ ꯂꯩꯍꯧꯋꯦ
ꯅꯣꯏ ꯕꯥꯗꯤ ꯂꯩꯕ꯭ꯔꯣ
ꯑꯦꯌꯦ ꯑꯩꯁꯦ ꯌꯦꯡꯕ ꯌꯥꯗ꯭ꯔꯦ ꯍꯥꯏꯅꯔꯤꯕ
ꯃꯁꯥ ꯐꯥꯃꯟꯗꯅ
ꯎꯝ ꯐꯃꯟꯗꯅ ꯌꯦꯡꯕ ꯌꯥꯗ꯭ꯔꯤꯌꯦ꯫
ꯀꯣꯜꯁꯦ ꯃꯤꯅꯤꯠ ꯃꯉꯥꯗꯤ ꯐꯥꯈ꯭ꯔꯦ ꯍꯦ ꯈꯪꯍꯧꯗꯦ꯫ ꯌꯦꯡꯉꯗꯤ ꯀꯨꯏꯕ ꯃꯥꯟꯕ ꯍꯧꯖꯤꯛ ꯃꯤꯠ ꯃꯉꯥꯗꯤ ꯐꯥꯏ
ꯎꯝ ꯑꯗꯨꯅꯦ ꯐꯠꯇ꯭ꯔꯣ ꯑꯩꯗꯤ ꯌꯦꯡꯉꯣꯗꯨ ꯁꯠ ꯁꯠ ꯁꯠ ꯁꯠ ꯄꯩꯁꯥ ꯆꯪꯕ ꯍꯧꯔꯤꯁꯦ ꯅꯪꯁꯨ ꯇꯧꯔꯣꯕ ꯃꯤ ꯐ꯭ꯔꯥꯏꯗꯦꯗ ꯄꯨꯜꯂꯞ ꯁꯝꯃꯤꯠ ꯇꯧꯔꯒ ꯐ꯭ꯔꯥꯏꯗꯦꯗ ꯄꯨꯜꯂꯞ ꯀꯝꯄ꯭ꯂꯤꯠ ꯑꯣꯏꯅ ꯄꯩꯁꯥꯗꯨ ꯆꯪꯍꯜꯂꯒꯦ ꯍꯥꯏꯔꯤꯅꯦꯕ ꯃꯤ ꯍꯧꯖꯤꯛ ꯇ꯭ꯨꯁꯗꯦ ꯑꯣꯏꯔꯦ ꯌꯦꯡꯉꯣꯗꯨ ꯍꯌꯦꯡ ꯋꯦꯁꯗꯦ ꯊ꯭ꯔꯁꯗꯦ ꯐ꯭ꯔꯥꯏꯗꯦꯗꯨ ꯐ꯭ꯔꯥꯏꯗꯦꯗ ꯋꯥꯟ ꯊꯥꯎꯖꯟ ꯑꯩꯠ ꯍꯟꯗ꯭ꯔꯦꯗ ꯆꯪꯅꯕ ꯇꯧꯔꯁꯦ꯫
ꯀꯅꯥꯅꯣ ꯁꯤ ꯅꯨꯄꯥꯁꯤ꯫ ꯅꯪꯒꯤ ꯁꯀꯔ꯭ꯤꯟꯁꯣꯠ ꯇ ꯖꯦꯜꯄꯨ ꯄꯥꯜꯃꯩ
ꯑꯁ ꯈꯪꯗꯦꯍꯦ ꯑꯩꯈꯣꯏꯗꯤ
ꯑꯩꯉꯣꯟꯗ ꯄꯩꯁꯥ ꯆꯪꯕꯒꯤ ꯏꯁꯀ꯭ꯔꯤꯟ ꯁꯣꯠ ꯎꯝ ꯑꯗꯨ ꯑꯗꯨ ꯊꯔꯛꯄꯗ ꯅꯪ ꯌꯦꯡꯉꯨ꯫ ꯃꯦꯁꯤꯟꯖ꯭ꯔꯗ ꯄꯦ ꯇꯧꯏ꯫
ꯀꯅꯥꯅ ꯈꯪꯕ꯭ꯔꯅ ꯑꯁ ꯀꯥꯏꯗꯒꯤꯅꯣ ꯐꯦꯁꯕꯨꯛꯇꯤ ꯑꯁꯤ ꯉꯥꯛꯇꯅꯦ ꯀꯩꯅꯣ ꯃꯊꯣꯡ ꯃꯔꯣꯡ ꯈꯪꯗꯅꯕ ꯄꯪꯊꯥꯗ ꯊꯥꯔꯛꯅꯔꯤꯗꯨꯗꯤ꯫ ꯐꯦꯁꯕꯨꯛꯀꯤ ꯋꯥꯗꯕꯨ ꯋꯥꯅꯦꯅ ꯑꯁ ꯉꯁꯤꯗꯤ ꯑꯩꯈꯣꯏ ꯏꯌꯥꯝꯕꯗꯣ ꯀꯣꯜ ꯇꯧꯕ ꯂꯣꯏꯔꯦ ꯉꯁꯤ ꯏꯌꯥꯝꯕ ꯀꯣꯜ ꯇꯧꯕꯁꯦ ꯀꯩꯗꯧꯋꯦ ꯈꯪꯕ꯭ꯔꯥ ꯃꯥ ꯃꯥꯕꯨ ꯀꯣꯜ ꯇꯧꯅꯤꯉꯥꯏꯁꯦ ꯑꯩꯁꯦ ꯃꯥꯁꯨ ꯊꯕꯛ ꯆꯤꯟꯕꯅꯤꯅ ꯃꯥ ꯁꯪꯕꯗꯣ ꯉꯥꯏꯔꯦ ꯃꯥꯅ ꯁꯪꯉꯒ ꯀꯣꯜ ꯇꯧꯔꯛꯑꯦꯗꯅ ꯄꯥꯏꯈꯠꯂꯦꯗꯅ ꯉꯥꯏꯍꯥꯛ ꯂꯩꯔꯦ ꯑꯩ ꯀꯁꯇꯃꯔ ꯂꯥꯛꯄ ꯍꯧꯔꯦ ꯀꯁꯇꯃꯔꯗꯣ ꯂꯥꯛꯑꯕꯅꯤꯅ ꯋꯥꯔꯤꯗꯣ ꯁꯥꯟꯅꯕ ꯌꯥꯗ꯭ꯔꯦꯗꯣ ꯑꯗꯨꯒꯤ ꯀꯁꯇꯃꯔꯗꯨꯁꯨ ꯃꯩꯇꯩ ꯂꯥꯛꯑꯗꯤ ꯐꯩꯌꯦ ꯑꯃꯨꯛꯀ
ꯑꯩꯉꯣꯟꯗ ꯃꯉꯥꯔꯛ ꯇꯧꯗꯣꯏ ꯅꯠꯇ꯭ꯔꯣ
ꯃꯔꯤ ꯃꯔꯤ ꯇꯧꯒꯗꯧꯕ ꯃꯔꯤ ꯃꯔꯤ
ꯃꯤ ꯑꯃꯗ ꯃꯔꯤ ꯃꯔꯤ
ꯑꯧ ꯃꯤꯃꯗꯥ ꯃꯔꯤ ꯃꯔꯤ ꯃꯔꯤ ꯃꯔꯤꯗꯣ ꯁꯨꯃꯥꯏꯅ ꯇꯧꯗꯧꯕ ꯃꯤ ꯑꯃꯗ ꯃꯔꯤ ꯇꯧꯕ ꯍꯥꯏꯁꯦ ꯃꯤ ꯑꯃꯗ ꯃꯤꯅꯤꯠ ꯇꯔꯥ ꯇꯔꯥ ꯇꯔꯥꯗꯨꯗꯅꯦ ꯇꯔꯥ ꯍꯦꯜꯂꯒꯅꯦ ꯃꯨꯠꯊꯠꯇꯣꯏꯅꯦꯕ ꯃꯨꯠꯊꯠꯂꯒ ꯁꯝꯃꯤꯠ ꯍꯥꯏꯅ ꯂꯥꯛꯀꯅꯦꯕ ꯁꯝꯃꯤꯁꯟꯒꯤ ꯑꯗꯨꯗꯣ ꯃꯣꯏꯅ ꯑꯣꯞꯁꯟꯗ ꯑꯣꯏꯅ ꯃꯩꯇꯩ ꯃꯌꯦꯛꯇ ꯄꯤꯔꯛꯀꯅꯦꯕꯀꯣ ꯑꯗꯨꯣ ꯅꯪ ꯀꯩꯝ ꯈꯟꯅꯤꯡꯉꯥꯏ ꯂꯩꯇꯦ ꯑꯗꯣ ꯑꯣꯞꯁꯟ ꯅꯝꯕꯔ ꯋꯥꯟ ꯈꯛꯇꯪ ꯈꯜꯂꯦꯅ ꯂꯣꯏꯅꯃꯛ ꯈꯜꯂꯒ ꯁꯝꯃꯤꯠ ꯇꯧꯔ ꯂꯣꯏꯔꯦ ꯑꯗꯨꯒ ꯁꯝꯃꯤꯠ ꯇꯧꯕ ꯂꯣꯏꯈ꯭ꯔꯦ ꯍꯥꯏ
ꯇ꯭ꯔꯥ ꯍꯦꯟꯂꯥꯁꯨ ꯑꯗꯨꯝ ꯌꯥꯏꯀꯣ
ꯃꯤꯅꯤꯠ ꯇꯔꯥ ꯇꯔꯥꯗꯤ ꯈꯔ ꯈꯔꯗꯤ ꯍꯦꯟꯍꯟꯗꯣꯏꯕ
ꯑꯗꯨ ꯅꯍꯥꯟꯗꯤ ꯃꯊꯟꯗ ꯏꯕꯥꯅꯤ ꯇꯧꯔꯛꯈꯤꯕꯗꯣ
ꯑꯧ
ꯃꯊꯪ ꯍꯟꯗꯛ ꯀꯛꯑꯦꯀꯣ ꯃꯤꯅꯤꯠ ꯇꯔꯥ ꯐꯥꯕꯒꯤꯗ ꯚꯤꯌꯥꯟ ꯇꯕ꯭ꯔꯥ
ꯍꯥꯥ
ꯃꯊꯟꯇ ꯀꯛꯄꯥ ꯃꯥꯜꯂꯦ ꯅꯥꯍꯟ ꯏꯕꯥꯅꯤ ꯀꯣꯜ ꯇꯧꯕꯗꯨꯗꯣ
ꯎꯝ ꯍꯣꯏ ꯑꯗꯨꯃꯥꯏꯅ ꯃꯥꯜꯂꯦ ꯑꯩꯁꯨ ꯈꯜꯂꯤꯅꯦ
ꯃꯊꯟꯗꯥ ꯑ ꯃꯇꯝ ꯌꯥꯕꯒꯤ ꯂꯤꯃꯤꯠ ꯌꯧꯔꯗꯤ ꯃꯊꯟꯇ ꯀꯛꯄ ꯃꯥꯜꯂꯦꯀꯣ꯫
ꯎꯝ ꯍꯧꯖꯤꯛ ꯍꯧꯖꯤꯛ ꯍꯧꯖꯤꯛ ꯏꯕꯥꯅꯤ ꯇꯧꯔꯤꯁꯤꯅ ꯑꯅꯤ ꯑꯣꯏꯔꯦꯗꯅ ꯑꯅꯤ ꯑꯣꯏꯅꯕ ꯍꯧꯖꯤꯛ ꯑꯅꯤ ꯑꯃꯨꯛ ꯇꯧꯔꯗꯤ ꯂꯣꯏꯔꯦ ꯑꯗꯨ ꯑꯣꯏꯔꯗꯤ ꯍꯧꯖꯤꯛ ꯍꯌꯦꯡ ꯑꯣꯏꯔꯗꯤ ꯀꯩꯊꯥꯎꯗꯥꯏ ꯂꯨꯡꯉꯣꯟꯗ ꯇꯧꯕ ꯍꯧꯔꯅꯤ ꯍꯌꯦꯡꯗꯒꯤꯗꯤ꯫ ꯍꯌꯦꯡꯗꯤꯒꯤ ꯑꯧ꯫ ꯐ꯭ꯔꯥꯏꯗꯦꯗ ꯂꯣꯏꯗꯣꯏꯅꯦꯕ ꯍꯌꯦꯡꯗꯒꯤ ꯊꯥꯎꯗꯣꯏꯂꯨꯗ ꯇꯧꯔꯅꯤ ꯃꯔꯤ ꯑꯗꯨꯒ ꯃꯊꯪꯒꯤꯗꯣ ꯀꯅꯥꯗ ꯇꯧꯗꯣꯏꯅꯣ ꯈꯣꯗꯦ ꯏꯅꯥꯎꯅꯨꯄꯥꯒ ꯇꯧ ꯇꯥꯔꯦ꯫ ꯀꯔꯤ ꯍꯥꯏꯅꯗꯣꯏꯅꯣ ꯈꯪꯗꯦ ꯄꯪꯈꯥꯏꯗ ꯍꯥꯏꯅꯔ ꯂꯣꯏꯔꯤꯁꯤ꯫
ꯌꯥꯗ ꯄꯥꯏꯔꯤꯕ
ꯋꯥꯎ
ꯁꯦ ꯁꯦ
ꯅꯪꯒꯤ ꯐꯦꯟ ꯃꯈꯣꯟꯗꯨꯗꯤ ꯂꯣꯏꯔꯦ ꯀ꯭ꯔꯣꯛꯄ꯭ꯔꯥ ꯀ꯭ꯔꯣꯛꯄ꯭ꯔꯥ ꯇꯧꯔ ꯂꯣꯏ
ꯀ ꯏꯟꯅ ꯀ ꯃꯨꯊꯠꯄꯤꯔꯤꯕꯁꯦ ꯁꯤ ꯃꯈꯣꯟꯗ ꯀꯝꯄ꯭ꯂꯦꯟ ꯇꯧꯔꯤꯕꯁꯤꯅꯤ ꯆ
ꯑꯗꯨ ꯑꯣꯏꯔꯗꯤ ꯌꯥꯔꯅꯤ꯫
ꯎ
ꯅꯪ ꯉꯁꯤꯗꯤ ꯊꯕꯛ ꯌꯥꯝ ꯆꯤꯜꯂꯦ꯫
ꯆꯤꯜꯂꯦ ꯊꯕꯛ ꯆꯤꯟꯕ ꯍꯥꯏꯕꯨ ꯂꯝꯁꯥꯡ ꯆꯜꯂꯦ ꯒ꯭ꯌꯥꯁ ꯂꯧꯔꯦ ꯒ꯭ꯌꯥꯁꯇꯣ ꯑꯍꯨꯝ ꯂꯧꯕꯅꯤꯅꯈꯣꯏꯒꯤ ꯑꯃ ꯑꯩꯈꯣꯏꯒꯤ ꯑꯃ
ꯅꯠꯇꯦ ꯒꯦꯁꯇꯨ ꯂꯨꯄꯥ ꯀꯌꯥꯗ ꯂꯧꯔꯛꯏꯅꯣ꯫ ꯑꯥ
ꯃꯔꯤ ꯆꯃꯥ
ꯂꯤꯁꯤꯡ ꯑꯃ ꯆꯃꯉꯥ ꯑꯅꯤ ꯆꯃꯉꯥ
ꯎꯝ
ꯑꯁ ꯇꯥꯡꯗꯣꯏꯅꯦꯀꯣ ꯅꯍꯥꯟꯃꯨꯛ ꯂꯤꯁꯤꯡ ꯑꯅꯤꯗꯨꯗ ꯑꯩꯗꯤ ꯂꯧꯍꯧꯗꯗꯅ ꯑꯗꯨꯗꯤ ꯂꯤꯁꯤꯡ ꯑꯅꯤ ꯆꯥꯝꯃꯉꯥ ꯌꯧꯅꯈ꯭ꯔꯗꯤ ꯎꯝ ꯐꯖꯔꯦ꯫ ꯑꯩꯁꯨ ꯍꯧꯖꯤꯛ ꯒ꯭ꯌꯥꯁ ꯂꯩꯔꯤꯁꯦ ꯑꯃꯈꯛꯇ ꯉꯥꯏꯔꯤꯅꯦ ꯑꯃꯅ ꯑꯃ ꯐꯣꯡꯗ꯭ꯔꯤꯕ ꯑꯃ ꯂꯩꯔꯤ ꯑꯗꯨ ꯈꯛꯇ ꯉꯥꯏꯔꯦ꯫